ꯍꯥꯂꯣ
ꯍꯜꯂꯣ
ꯇꯥꯕ꯭ꯔ‌ꯣ
ꯇꯥꯏꯑ‌ꯦ ꯕ‌ꯦꯜ ꯐꯥꯎꯗꯤ ꯉꯥꯎꯒ‌ꯦ ꯇꯧꯏꯍ‌ꯦ
ꯇꯨꯝꯅꯕꯒꯤꯔꯣ
ꯀꯥꯏꯅ ꯇꯨꯝꯃꯤꯍꯦ ꯑꯩ ꯅꯪꯗꯤ
ꯑꯁ ꯇꯨꯝꯗ꯭ꯔꯤꯗ ꯀꯩꯅꯣ
ꯇꯨꯝꯃꯣ ꯇꯨꯝꯃꯣ ꯑꯉꯥꯡ ꯊꯦꯡꯉ‌ꯦ
ꯈ꯭ꯔ ꯋꯥꯠꯂꯤꯌꯦ
ꯀꯩꯅꯣ ꯄꯨꯡ ꯕꯣꯔꯣ ꯇꯥꯔꯤ ꯍꯧꯖꯤꯛ ꯇꯨꯝꯅꯤꯡꯗꯕ꯭ꯔꯣ
ꯄꯨꯡ ꯕꯔꯣ ꯇꯥꯔ‌ꯦ
ꯇꯥꯔꯦ ꯄꯨꯡ ꯕꯔꯣ ꯇꯔ‌ꯦ
ꯄꯨꯡ ꯑꯃ
ꯇꯨꯝꯕ ꯃꯇꯝ ꯇꯨꯝꯕ ꯃꯇꯝ ꯍꯦꯜꯂꯦꯅꯪ
ꯑꯩ ꯍꯧꯖꯤꯛ ꯇꯨꯝꯃꯗꯤ ꯄꯨꯡ ꯑꯅꯤ ꯑꯍꯨꯝꯅ ꯑꯃꯨꯛ ꯍꯧꯒꯠꯂꯥꯅꯤ
ꯑꯦ ꯍꯧꯖꯤꯛ ꯇꯨꯝꯃꯒ ꯅꯪ ꯄꯨꯡ ꯑꯅꯤꯗ ꯍꯧꯒꯠꯇꯣꯏꯕ ꯑꯣ ꯕꯣꯜ ꯌꯦꯡꯗꯣꯏꯔꯥ
ꯕ‌ꯣꯜ ꯕ‌ꯣ ꯈꯪꯗ‌ꯦꯗ ꯕ‌ꯣꯜꯁ‌ꯦ
‌ꯕ‌ꯣꯜ ꯌꯦꯡꯉꯣꯏꯗꯤꯗ꯭ꯔꯤ ꯀꯩꯅꯣ ꯉꯜꯂꯤꯅ ꯍꯧꯒꯠꯄꯗꯣ ꯍꯧꯖꯤꯛ ꯇꯨꯝꯃꯒ ꯄꯨꯡ ꯇꯔꯨꯛ ꯇꯔꯦꯠꯇ ꯍꯧꯒꯠꯂꯣ ꯀꯩꯅꯣ
ꯄꯨꯡ ꯇꯔꯨꯛ ꯇꯔꯦꯠꯇ ꯍꯧꯒꯠꯄꯗꯣ ꯑꯩꯗꯤ ꯑꯁ ꯉꯟꯉꯟ ꯍꯧꯒꯠꯄꯅꯤ ꯑꯗꯨꯒꯨꯝꯕꯗꯣ ꯍꯩꯅꯗꯦ
ꯉꯟꯅ ꯍꯧꯒꯠꯄ ꯑꯣꯏꯔꯗꯤ ꯅꯪꯁꯨ ꯉꯟꯅ ꯇꯨꯝꯕ ꯌꯥꯗ‌ꯣ ꯊꯦꯡꯅ ꯇꯨꯝꯃꯒ ꯀꯃꯥꯏꯅ ꯉꯟꯅ ꯍꯧꯒꯠ ꯇꯣꯏꯅꯣꯕ ꯂꯥꯟ
ꯊꯦꯡ ꯑꯁꯦꯡꯕꯅꯦ ꯊꯦꯡꯅꯁꯨ ꯇꯨꯝꯃꯦ ꯉꯟꯅꯁꯨ ꯍꯧꯒꯠꯄꯅꯦ
ꯎꯝ ꯅꯪꯒꯤ ꯍꯛꯆꯥꯡꯗꯤ ꯐꯖꯔꯅꯤ
ꯍꯣꯏ ꯑꯁ ꯅꯣꯏꯗꯤ ꯅꯣꯏꯗ꯭ꯔ‌ꯦꯍ‌ꯦ ꯑꯩꯁꯦ
ꯌꯥꯝ ꯄꯥꯔꯒ ꯀꯩꯅꯣ ꯌꯥꯝ ꯀꯥꯞꯅꯒꯗꯧꯕꯅꯤ ꯅꯪꯅ
ꯅꯨꯡꯁꯥ ꯃꯔꯛꯇ ꯌꯦꯡꯉꯗꯤ ꯑꯩ ꯏꯁꯀꯤꯂꯤꯇꯟ ꯎꯕꯅꯤ ꯈꯪꯕ꯭ꯔꯥ ꯅꯨꯡꯁꯥ ꯃꯔꯛꯇ ꯌꯦꯡꯉꯗꯤ ꯑꯩ ꯏꯁꯀꯦꯂꯤꯇꯟ ꯎꯕꯅꯦꯕ ꯈꯪꯕ꯭ꯔꯥ
ꯑꯣꯏꯔꯝꯅꯤꯅ‌ꯦ ꯀꯨꯏꯅ ꯂꯩꯔ ꯏꯁꯀꯤꯂꯤꯇꯟ ꯐꯥꯎ ꯂꯩꯔꯔ‌ꯣꯏ ꯃꯥꯡꯈꯤꯅꯤ ꯆꯥꯛ ꯆꯔꯕ‌ꯣ
ꯆꯥꯛ ꯉꯁꯥꯏꯕꯨꯗꯤ ꯆꯥꯔꯦ ꯑꯃꯨꯛ ꯂꯥꯝꯈꯠꯂꯦ ꯍꯧꯖꯤꯛ
ꯑꯦ ꯑꯃꯨꯛ ꯆꯥꯗꯣꯏꯔ ꯍꯧꯖꯤꯛ
ꯑꯃꯨꯛ ꯆꯁꯤꯔꯥ ꯈꯪꯗꯦ
ꯏꯟꯁꯥꯡ ꯍꯥꯎꯗ‌ꯣꯏ ꯃꯥꯜꯂꯦꯀ‌ꯣ ꯑꯅꯤꯔꯛ ꯆꯥꯔꯤꯁꯤꯗꯤ ꯅꯒꯨꯟ ꯈꯪꯉꯦ ꯏꯟꯁꯥꯡ ꯍꯥꯎꯗꯩ ꯍꯥꯎꯕꯒꯤ ꯑꯣꯏꯔꯝꯅꯦꯕ
ꯍꯥꯎꯗꯤ ꯌꯥꯝ ꯍꯥꯎ ꯇ‌ꯦꯗ ꯍꯥꯎꯕꯗꯤ ꯌꯥꯝ ꯍꯥꯎ ꯗ‌ꯦ ꯑꯗꯨ ꯑꯣꯏꯔꯁꯨ ꯀꯩꯅꯣ ꯑꯩꯅ ꯆꯥꯅꯤꯡꯕ ꯏꯟꯖꯥꯡ ꯑꯣꯏꯕ
ꯍꯥꯎꯕꯒꯤ ꯑꯣꯏꯔꯝꯅꯤꯅꯦ ꯍꯥꯎꯅꯣꯇ꯭ꯔꯗꯤ ꯑꯅꯤꯔꯛ ꯁꯨꯅ ꯆꯥꯔꯣꯏꯕ ꯅꯪ
ꯔꯦꯗꯤꯁꯅꯦ ꯀꯩ ꯕꯤꯟꯁꯅꯦ ꯑꯗꯨꯒ ꯇꯣꯃꯦꯇꯣ ꯑꯗꯨꯒ ꯔꯦꯗꯤꯁꯀꯤ ꯃꯅꯥꯁꯨ ꯍꯥꯞꯄ ꯑꯗꯨ ꯃꯅꯥꯕꯁꯤꯅ ꯑꯩꯅ ꯍꯥꯎꯋꯦ ꯄꯥꯝꯃꯤꯁꯦ ꯍꯪꯒꯥꯝ ꯍꯪꯒꯥꯝꯒ ꯆꯞ ꯃꯥꯟꯅꯩꯑꯕ
ꯐꯥꯎꯗꯕꯁꯨ ꯀꯨꯏꯔꯦꯍꯦ ꯅꯣꯏꯗꯤ ꯅꯣꯏ ꯅꯁꯛꯁꯨ ꯀꯥꯎꯔꯤꯅꯦ
ꯁꯛ ꯀꯥꯎꯔꯕ
ꯀꯥꯎꯔꯦꯅꯤ ꯑꯣ
ꯌꯥꯝ ꯊꯨꯒꯗ꯭ꯔꯣ ꯁꯛꯀꯥꯎ
ꯄꯥꯈꯪ ꯐꯥꯔꯝꯕꯅꯤꯅꯦ ꯍꯧꯖꯤꯛꯇꯤ
ꯑꯩꯔꯥ
ꯅꯍꯥꯟꯗꯤ ꯎꯝ ꯄꯤꯛꯇ꯭ꯔꯨ ꯄꯤꯛꯄꯗꯣ
ꯍꯨ ꯄꯥꯈꯪ
ꯑꯩ ꯅꯪꯕꯨ ꯑꯩꯅ ꯑꯩꯅꯕꯨ ꯄꯥꯈꯪ ꯐ ꯐꯥꯔꯗꯤ ꯅꯪꯁꯨ ꯂꯩꯁꯥꯕꯤ ꯐꯥꯔꯕꯣ
ꯑꯩꯗꯤ ꯌꯨꯝ ꯄꯥꯟꯗꯧꯔꯤꯅ
ꯑꯁ
ꯂꯩꯁꯥ ꯄꯤꯍꯦꯅꯦ ꯌꯨꯝ ꯄꯥꯟꯗꯧꯔꯦ ꯀꯨꯏꯗ꯭ꯔꯦ
ꯀꯨꯏꯗ꯭ꯔꯦꯕ
ꯃꯊꯪ ꯆꯍꯤꯗ ꯄꯥꯏꯔꯅꯤ ꯑꯩꯗꯤ ꯑꯁꯦꯡꯕꯩ ꯌꯨꯝꯗ
ꯑꯥꯪꯚ
ꯅꯪꯗꯤ ꯀꯩꯗꯧꯅꯩ ꯅꯨꯄꯤ ꯆꯦꯅꯒꯅꯤ ꯍꯣꯏ ꯍꯧꯖꯤꯛ ꯑꯁꯦꯡꯕ ꯌꯨꯝ ꯅꯠꯇꯦꯅ ꯕꯔꯥꯒꯨꯝꯕꯅꯦ ꯀꯩꯅꯣ
ꯇꯥꯒꯨꯝ ꯃꯅꯦꯕ
ꯆꯨꯝꯗ꯭ꯔꯣ ꯅꯪꯒꯤ ꯅꯨꯄꯤꯁꯨꯦ ꯍꯧꯖꯤꯛ ꯍꯧꯖꯤꯛ ꯚꯔꯥ ꯂꯩꯔꯕꯅꯤ
ꯍ
ꯀꯟꯅ ꯊꯤꯔ
ꯌꯨꯝꯕꯨꯅ
ꯀꯩꯅꯣꯅꯦ ꯃꯥꯗꯤ ꯚꯔꯥ ꯅꯠꯇꯦ ꯃꯥꯗꯤ ꯍꯣꯁꯇꯦꯜ ꯂꯩꯕꯅꯦ
ꯃꯥ ꯍꯧꯖꯤꯛ ꯍꯣꯁꯇꯦꯜ ꯂꯩꯔꯁꯦ ꯑꯁꯦꯡꯕ ꯌꯨꯝ ꯅꯠꯇꯦꯕ ꯍꯣꯁꯇꯦꯜ ꯃꯇꯝ ꯂꯩꯔꯗꯤ ꯃꯌꯨꯝꯗ ꯂꯩꯔꯅꯤ ꯕꯔꯥ ꯑꯣꯜꯂꯅꯤ ꯑꯗꯨꯁꯨ
ꯎꯝ
ꯃꯌꯨꯝ ꯂꯩꯗ꯭ꯔꯤ ꯐꯥꯎꯗꯤ ꯕꯔꯥ ꯑꯣꯏꯕꯅꯤ
ꯑꯗꯨꯃꯥꯏꯅ ꯑꯣꯏꯕ꯭ꯔꯥ
ꯍꯥ
ꯑꯗꯨꯃꯥꯏꯅ ꯑꯣꯏꯔꯕ꯭ꯔꯕ ꯑꯗꯨꯃꯥꯏꯅ ꯑꯣꯏꯕ꯭ꯔꯕ
ꯑꯣꯏꯕꯅꯤ ꯀꯩꯅꯣ ꯅꯨꯄꯤꯗꯤ ꯌꯨꯝ ꯄꯨꯟꯗꯔꯤ ꯐꯥꯎ ꯅꫭꯏꯒꯤ ꯌꯨꯝ ꯑꯁꯦꯡꯕ ꯅꯠꯇꯦꯗꯅ ꯑꯁ ꯈꫭꯟꯖꯦꯜꯁꯨ ꯌꯥꯗ꯭ꯔꯦ ꯒ꯭ꯔꯣꯡ ꯒ꯭ꯔꯣꯡ ꯇꯧꯔꯦ ꯇꯨꯝꯕꯗꯒꯤ ꯑꯩ ꯑꯩ ꯑꯩ ꯏꯊꯟꯗ ꯄꯥꯎ ꯈꯪꯉꯤ ꯑꯩ
ꯇꯥꯥꯕꯗ ꯌꯥꯝ ꯅꯨꯡꯉꯥꯏ ꯀꯩ ꯆꯥꯕ꯭ꯔꯥ ꯅꯪ
ꯏꯃꯥꯟꯅꯕꯤꯁꯤꯡ ꯂꯣꯏꯅ ꯇꯨꯝꯈꯔꯤꯕ ꯑꯗꯣ ꯑꯩꯁꯨ ꯌꯥꯝ ꯀꯩꯅꯣ ꯀꯟꯅ ꯋꯥꯔꯤ ꯁꯥꯟꯅꯕ ꯌꯥꯗ꯭ꯔꯦꯕ ꯇꯞ ꯇꯞꯅ ꯉꯥꯡꯉꯤꯅꯦ
ꯑꫭꯝ
ꯀꯩꯁꯨ ꯆꯥꯗꯦꯍꯦ ꯉꯥꯎꯕꯒꯤꯅꯤ
ꯇꯥꯕꯗ ꯀꯩꯅꯣꯝ ꯇꯧꯋꯦꯕ ꯀꯩ ꯍꯥꯏꯒꯗ꯭ꯔꯣ ꯌꯥ ꯀꯩ ꯌꯥꯝꯅ ꯏꯁꯇꯦꯔꯤꯑꯣꯒꯤ ꯇꯥꯏꯞꯇ ꯇꯧꯋꯦꯕ
ꯆꯥꯕ ꯃꯥꯟꯕ꯭ꯔꯥ
ꯆꯥꯕ ꯃꯥꯜꯂꯦ
ꯆꯥꯗꯦ ꯆꯥꯗꯦ ꯋꯥ ꯀꯟꯅ ꯉꯥꯡꯕ ꯌꯥꯗꯕꯅꯤꯅ ꯑꯗꯨꯒꯤ ꯑꯣꯏꯔꯝꯒꯅꯤ
ꯅꯪꯁꯨ ꯊꯦꯡꯃꯜꯂꯦ ꯉꯍꯥꯛ ꯂꯩꯔꯒ ꯇꯨꯝꯕ ꯇꯧꯔꯣ ꯇꯨꯝꯅꯕ ꯇꯧꯔꯣ
ꯍꯣꯏ ꯊꯦꯡꯕꯨꯗꯤ ꯊꯦꯡꯈ꯭ꯔꯦ ꯕꯣꯜ ꯌꯦꯡꯉꯣꯏ ꯍꯥꯏꯔꯣ ꯅꯪ
ꯌꯦꯡꯉꯔꯣꯏꯗ ꯇꯜꯂꯦ ꯑꯩꯅ ꯄꯥꯝꯕꯁꯨ ꯅꯠꯇꯦ
ꯑꯗꯨꯒꯤ ꯌꯦꯡꯅꯤꯡꯗꯦ
ꯀꯔꯝꯕ ꯄꯥꯝꯒꯦ ꯅꯪꯗꯤ
ꯃꯤꯅ ꯈꯪꯅꯕꯗꯨ ꯁꯨ
ꯅꯦꯏꯃꯥꯔ ꯂꫭ ꯅꯠꯇ꯭ꯔꯦ ꯃꯦꯁꯤꯂꫭ ꯔꯣꯅꯥꯜꯗꯣ
ꯀꯩꯅꯣ ꯃꯤ ꯂꫭꯏꯅ ꯈꯪꯅꯕꯗꯨꯁꯨ
ꯏꯁ ꯁꯨ ꯀꯥꯏ ꯍꯥꯏꯖꯤꯜꯂꯦ
ꯁꯨ ꯇꯥꯕ ꯅꯨꯡꯉꯥꯏꯗ꯭ꯔꯣ ꯄꯛꯆꯗ꯭ꯔꫭ ꯖꯣꯔꯖꯤꯅꯥꯅꯦ ꯑꯩꯗꯤ ꯖꯣꯔꯖꯤꯅ ꯖꯣꯔꯖꯤꯅ
ꯑꯗꯨꯗꯤ ꯁꯛꯁꯨ ꯐꯖꯔꯝꯗꯧ ꯃꯥꯜꯂꯦꯀꯣ
ꯐꯖꯩꯅ ꯑꯗꯨꯝ ꯅꯪꯗꯤ ꯍꯌꯦꯡꯗꯤ ꯀꯗꯥꯏꯗ ꯆꯠꯂꯨꯅꯤ ꯅꯪ ꯀꯣꯏꯕ ꯆꯠꯁꯤꯔꯣ
ꯀꯣꯏꯕ ꯆꯠꯂꯣꯏꯗ
ꯆꯠꯁꯦ ꯌꯨꯝꯗ ꯑꯗꯨꯝ ꯂꯩꯕ ꯅꯨꯡꯉꯥꯏꯕ꯭ꯔꯥꯅꯦ
ꯑꯥ ꯅꯨꯡꯉꯥꯏꯔꯦ ꯀꯩꯅꫭ ꯁꯤꯅ
ꯀꯣꯏꯕ ꯆꯠꯁꯦ ꯍꯌꯦꯡꯅꯦ ꯀꯣꯏꯕ ꯆꯠꯁꯦ ꯂꯥꯛꯑꯣ
ꯀꯣꯏꯕ ꯆꯠꯄꯁꯦ ꯑꯁ ꯅꯨꯡꯁꯥ ꯃꯔꯛꯇ ꯆꯠꯄꯗꫭ
ꯑꯦ ꯏꯃꯥꯟꯅꯕꯤꯁꯤꯡ ꯃꯁꯛ ꯐꯖ ꯐꯖꯕ ꯂꯩꯌꯦ ꯄꯨꯔꯛꯀꯦ
ꯑꯗꯨꯕꯨꯗꯤ ꯋꯥꯔꯤ ꯑꯃꯅꯦꯗꯅ ꯅꯨꯡꯁꯥ ꯃꯔꯛꯇ ꯆꯠꯄꯗꯣ ꯀꯔꯤ ꯍꯥꯏꯒꯦ
ꯅꯨꯡꯁꯥ ꯃꯔꯛꯇ ꯅꯠꯇꯦꯅꯦ ꯅꯨꯃꯤꯠ ꯇꯥꯕ ꯃꯇꯝꯗ ꯅꯨꯃꯤꯠ ꯅꯨꯃꯤꯠ ꯇꯥꯕ ꯃꯇꯝꯗ ꯂꯑꯣꯅꯦ ꯅꯨꯡꯁꯥ ꯁꯥꯕ ꯃꯇꯝꯗꯗꯤ ꯑꯩ ꯈꯔ ꯍꯥꯏꯗꯒꯤ ꯅꯨꯡꯗꯥꯡꯅꯤ ꯅꯨꯡꯗꯥꯡꯗꯗꯤ ꯃꯄꯥꯟ ꯊꯣꯛꯇꯦ ꯅꯪ ꯈꯪꯗ꯭ꯔꯣ ꯏꯪꯉꯁꯨ ꯅꯨꯡꯗꯥꯡ ꯑꯣꯏꯗꯤ ꯅꯨꯄꯤꯗꯤ ꯃꯄꯥꯟ ꯊꯣꯛꯇ꯭ꯔꯦ ꯄꯨꯡ ꯅꯤꯄꯥꯜ ꯃꯥꯄꯜ ꯇꯥꯔꯖꯤ ꯒꯦꯜ ꯂꯣꯜꯂꯦ ꯊꯣꯛꯄ ꯌꯥꯗ꯭ꯔꯦ ꯑꯗꯨꯒꯤꯅꯤ
ꯍꯣꯏ ꯅꯨꯡꯗꯥꯡ ꯅꯨꯡꯗꯥꯡ ꯅꯨꯡꯍꯥꯡ ꯉꯍꯥꯛ ꯆꯠꯊꯣꯛꯄꯗꯣ ꯑꯗꯨ ꯅꯨꯡꯉꯥꯏꯕ ꯏꯪꯕꯅꯤꯅꯀꯣ ꯑꯌꯨꯛꯇꯤ ꯑꯁ
ꯑꯌꯨꯛꯁꯨ ꯆꯠꯂꯣꯅ ꯅꯨꯡꯗꯥꯡꯅ ꯈ ꯋꯥꯛꯀꯤꯡ ꯆꯠꯄ ꯑꯣꯏꯔꯝꯂꯣꯏꯅꯦ ꯅꯨꯡꯗꯥ ꯑꯗꯨꯗꯤ ꯅꯨꯄꯤ ꯎꯅꯕ ꯆꯠꯂꯝꯒꯅꯤ ꯅꯪꯗꯣ ꯅꯒꯨꯟ ꯈꯪꯉꯦ ꯅꯪ ꯅꯨꯡꯗꯥꯡꯗ ꯋꯥꯛꯀꯤꯡ ꯆꯠꯅꯤꯡꯕꯒꯤ ꯃꯔꯝꯗꯣ ꯅꯨꯄꯤ ꯎꯅꯅꯤꯡꯉꯥꯏꯅꯦꯕ ꯅꯠꯇ꯭ꯔꯣ ꯆꯨꯝ꯭ꯕꯔꯣ
ꯈꯔ ꯂꯥꯜꯂꯦ ꯅꯪꯒꯤꯗꯣ
ꯍꯥ
ꯈꯔ ꯂꯥꯜꯂꯦꯕ ꯅꯪꯒꯤꯗꯣ
ꯎꯁ ꯂꯥꯟꯕ꯭ꯔ ꯆꯨꯝꯕ꯭ꯔ ꯈꯪꯗꯦ ꯑꯣꯏꯔꯝꯗꯧ ꯃꯥꯜꯂꯦ ꯃꯤ ꯃꯤꯑꯣꯏꯕꯗꯤ ꯀꯩꯅꯣ ꯑꯌꯨꯛꯇ ꯋꯥꯛꯀꯤꯡ ꯑꯗꯨꯝ ꯆꯠꯅꯕꯅꯤ ꯅꯪꯅ ꯅꯨꯡꯗꯥꯡꯗ ꯀꯗꯥꯏꯗꯒꯤ ꯀꯅꯥꯅ ꯅꯨꯡꯗꯥꯡꯗ ꯋꯥꯛꯀꯤꯡ ꯆꯠꯄ ꯂꯩꯒꯦ ꯅꯪꯒꯤ ꯋꯥꯛꯀꯤꯡꯗꯣ ꯅꯨꯄꯤ ꯎꯅꯕ ꯋꯥꯛꯀꯤꯡ ꯑꯣꯏꯔꯝꯅꯤ
ꯋꯥꯛꯀꯤꯡ ꯍꯥꯏꯕꯕꯨ ꯂꯩꯗꯅ ꯁꯨꯝ ꯆꯥꯛ ꯆꯥꯊꯣꯛꯑꯒ ꯉꯥꯏꯍꯥꯛ ꯑꯗꯨꯝ ꯐ꯭ꯔꯦꯁ ꯇꯧꯕ ꯊꯣꯛꯄꯗꯣ
ꯌꯥꯗꯦꯅꯦ ꯑꯌꯨꯛ ꯉꯟꯅ ꯇꯨꯝꯃꯣ ꯉꯟꯅꯥ ꯍꯧꯒꯠꯂꯣ ꯑꯗꯨꯒ ꯑꯌꯨꯛꯇꯩ ꯋꯥꯛꯀꯤꯡ ꯆꯦꯜꯂꯣ ꯑꯗꯨꯅ ꯍꯛꯆꯥꯡ ꯍꯦꯟꯅ ꯐꯕꯅꯦ
ꯍꯣꯏ ꯑꯌꯨꯛꯇꯁꯨ ꯆꯠꯄꯗꯣ ꯅꯨꯡꯉꯥꯏꯕꯅꯦ ꯀꯩ
ꯅꯤꯡ ꯃꯁꯥ ꯃꯆꯥ ꯁꯥꯅꯤꯡꯉꯥꯏ ꯀꯩꯅꯣ ꯖꯤꯝ ꯖꯥ ꯀꯩ ꯅꯨꯪ ꯆꯠꯂꯒ ꯁꯥꯟꯅꯕꯁꯨ ꯌꯥꯝ ꯂꯩꯔꯤꯁꯤꯗꯤ
ꯖꯤꯝ ꯆꯠꯂꯒꯥ ꯀꯩꯗꯧꯅꯗꯣꯏꯅꯣ
ꯀꯜꯂꯛꯑꯦ ꯖꯤꯝ ꯁꯅꯕ ꯅꯨꯄꯥꯁꯤꯡꯁꯨ ꯌꯥꯝ ꯄꯥꯝ ꯄꯥꯝꯗꯦꯗ ꯄꯥꯝꯗꯦꯗ ꯀꯩꯅꯣ ꯃꯁꯜꯗꯣ ꯏꯆꯥꯎ ꯆꯥꯎꯔꯗꯅ ꯃꯈꯨꯠ ꯃꯈꯣꯡ ꯑꯥ ꯌꯥꯝ ꯄꯥꯏꯔꯦ
ꯎꯝ ꯑꯗꯨꯗꯣ ꯃꯁꯜ ꯆꯥꯎꯕ ꯄꯥꯝꯃꯗꯤ ꯊꯕꯛꯇꯣ ꯌꯨꯝꯗ ꯐꯖꯅ ꯁꯨꯔꯗꯤ ꯑꯗꯨꯝ ꯊꯣꯛꯄꯅꯤꯗ
ꯅꯪꯁꯨ ꯖꯤꯝ ꯆꯠꯇ꯭ꯔꯁꯨ ꯃꯁꯜ ꯆꯥꯎꯅꯤꯡꯉꯥꯗꯤ ꯑꯩ ꯍꯥꯏꯕꯤꯒꯦꯅꯦ ꯕꯛꯀꯦꯠ ꯑꯅꯤꯗ ꯏꯁꯤꯡ ꯍꯥꯞꯄꯣ ꯑꯗꯨꯒ ꯊꯥꯡꯒꯠꯂꯣ
ꯀꯩ ꯍꯥꯏꯕ
ꯕꯛꯀꯦꯠ ꯑꯅꯤ ꯂꯧꯔꯣ ꯑꯗꯨꯒ ꯏꯁꯤꯡ ꯊꯝꯃꯣ ꯑꯗꯨꯒ ꯊꯥꯡꯒꯠꯂꯣꯕ ꯀꯨꯟ ꯀꯨꯟꯊ꯭ꯔꯥ ꯅꯤꯐꯨ ꯌꯥꯡꯈꯩꯒꯨꯝꯕ ꯎꯨꯝ ꯇꯧꯔꯗꯗꯤ ꯆꯥꯎꯔꯛꯀꯅꯤ ꯖꯤꯝ ꯆꯠꯇ꯭ꯔꯁꯨ ꯄꯨꯁ ꯑꯞ ꯀꯌꯥꯐꯥꯎ ꯉꯝꯒꯦ ꯅꯪ
ꯄꯨꯁ ꯑꯞꯂꯣꯄꯨꯁ ꯑꯞ ꯑꯩꯗꯤ ꯇ꯭ꯋꯦꯟꯇꯤ ꯇ꯭ꯋꯦꯟꯇꯤꯁꯨ ꯍꯣꯏ
ꯏ ꯑꯩꯐꯥꯎ ꯇꯔꯥ ꯉꯝꯂꯀꯥꯟꯁꯤꯗ ꯅꯪꯐ ꯅꯪꯅ
ꯕ꯭ꯔꯣꯏꯂꯔꯒ ꯆꯞ ꯃꯥꯟꯅꯕꯅꯦ ꯑꯩꯈꯣꯏꯗꯤ
ꯑꯣꯏꯔꯣꯏꯕ ꯅꯨꯄꯥ ꯃꯥꯜꯂꯦ ꯍꯣꯃꯣ ꯑꯣꯏꯒꯅꯤ
ꯒꯔꯤ ꯎꯄꯥꯏ ꯂꯩꯒꯦ
ꯏꯉꯥꯎ ꯉꯥꯎꯔꯒ ꯀꯩꯅꯣ ꯇꯧꯔꯝꯃꯤꯅꯦ ꯑꯩꯅ ꯍꯦꯟꯅ ꯀꯜꯂꯅꯤꯅꯦ ꯅꯉꯣꯟꯗꯒꯤ ꯑꯗꯨꯗꯤ ꯀꯥꯟꯅꯗꯦ ꯍꯌꯦꯡ ꯂꯥꯎ ꯔꯦꯁꯂꯤꯡ ꯇꯧꯁꯦ ꯏꯕꯅꯤ
ꯀꯥꯏꯗ ꯂꯥꯛꯑꯣ ꯍꯥꯏꯅꯣ
ꯑꯩꯈꯣꯏ ꯌꯨꯝꯗ ꯀꯣꯏꯕ ꯂꯥꯛꯑꯣ ꯑꯩ ꯃꯐꯝ ꯇꯛꯄꯤꯒꯦ ꯍꯌꯦꯡ
ꯅꯪꯅꯕꯨ ꯑꯩꯉꯣꯟꯗ ꯔꯦꯁꯂꯤꯡ ꯇꯧꯔꯦ ꯇꯧꯒꯦ ꯍꯥꯏꯕ ꯋꯥꯁꯦ ꯗꯤ ꯏꯁ ꯌꯥꯝ ꯀꯟꯒꯗꯧ ꯃꯥꯂꯦꯀꯣ
ꯄꯨꯁ ꯑꯞ ꯐꯥꯎ ꯇꯨꯋꯦꯟꯇꯤ ꯈꯛ ꯉꯝꯃꯗꯤ ꯎꯝ ꯅꯪ ꯌꯥꯝ ꯁꯣꯜꯂꯦꯗ
ꯁꯣꯟꯕꯅꯦ ꯏꯁꯥꯁꯦ ꯌꯥꯗꯦꯕ
ꯀꯔꯤ ꯆꯥꯕꯒꯤꯅꯣ ꯅꯤꯁꯥ ꯆꯥꯕꯩꯔꯣ
ꯆꯗꯦꯗ ꯍꯥꯏꯗꯤ
ꯅꯤꯁꯥ ꯆꯥꯕ ꯅꯨꯄꯥꯁꯤꯡꯗꯤ ꯁꯣꯟꯕꯅꯦ
ꯑꯗꯨꯒꯨꯝ ꯃꯅꯝ ꯐꯥꯎ ꯅꯝꯕꯗ ꯉꯥꯎꯕꯅꯦ ꯈꯪꯕ꯭ꯔꯣ
ꯎꯝ ꯂꯣꯏꯔꯦꯍꯦꯁꯤꯗꯤ
ꯑꯗꯨꯒꯤ ꯑꯗꯨꯒꯨꯝꯕꯗꯣ ꯊꯦꯡꯗ꯭ꯔꯤꯕ
ꯑꯟꯅꯥ ꯊꯣꯏꯕꯨꯡ
ꯑꯁꯦꯡꯕꯅꯤ ꯀꯩꯅꯣ
ꯀꯥꯟꯅꯔꯔꯣꯏ ꯌꯥꯗ꯭ꯔꯦꯕ ꯁꯣꯜꯂꯦꯕ ꯅꯪ
ꯁꯣꯜꯂꯁꯨ